ꯍꯜꯂꯣ ꯎꯝ ꯇꯥꯏꯀꯣ ꯎꯝ ꯑꯗꯨ ꯂꯪ ꯇꯧꯔ ꯀꯔꯤ ꯍꯥꯏꯂ
ꯍꯧꯖꯤꯛꯀꯪꯗ꯭ꯔꯤ ꯇꯧꯔꯒ ꯂꯩꯕ꯭ꯔꯥ
ꯍꯧꯖꯤꯛꯀꯥꯟꯁꯦ ꯀ꯭ꯔꯤꯁꯨ ꯇꯧꯗꯦ ꯍꯤꯔꯣꯁꯤꯡꯒ ꯋꯥꯔꯤꯔꯤ ꯁꯔꯒꯥ ꯂꯑꯦ
ꯏꯔꯥꯎ ꯂꯩꯕꯗꯤ ꯅꯨꯡ ꯂꯩꯔꯝꯅꯤꯅ
ꯔꯦꯕꯥ
ꯍꯦꯔꯣ ꯑꯩꯕꯨꯗꯤ ꯈꯔ ꯅꯨꯡꯉꯥꯏꯔꯝꯅꯦꯕ
ꯑꯂꯦ
ꯎꯝ ꯂꯩꯕ ꯈꯣꯏꯗꯤ ꯈꯔ ꯅꯨꯡꯉꯥꯏꯒꯅꯦꯕ
ꯎꯝ ꯑ ꯅꯨꯡꯉꯥꯏꯇꯦꯗ ꯀꯔꯤꯒꯤ ꯅꯨꯡꯉꯥꯏꯒꯅꯤ ꯃꯣꯏꯒꯤ ꯀꯩꯅꯣꯗꯣ ꯁꯥꯎꯒꯟꯕꯗꯒꯤ ꯕ꯭ꯔꯦꯛꯀꯞ ꯇꯧꯁꯦꯅ ꯇꯧꯈ꯭ꯔꯦ ꯉꯁꯤꯅ
ꯑꯗꯨꯗꯤ ꯈꯔ ꯄꯨꯛꯅꯤꯡ ꯅꯨꯡꯉꯥꯏꯇꯦ
ꯍꯣꯏ ꯈꯔ ꯅꯨꯡꯉꯥꯏꯇꯕꯒꯤ ꯑꯩ ꯅꯉꯣꯟꯗ ꯀꯣꯜ ꯇꯧꯕꯅꯦ ꯑꯩ ꯑꯩꯒꯤ ꯊꯝꯃꯣꯏꯁꯦ ꯌꯥꯝ ꯍꯣꯏ ꯌꯥꯔ ꯑꯩꯒꯤ ꯊꯃꯣꯏꯁꯦ ꯌꯥꯝ ꯅꯨꯡꯉꯥꯏꯇꯕ ꯉꯁꯤꯁꯦ
ꯎꯝ
ꯁꯥꯎꯅꯤꯡꯕꯗꯣ ꯂꯣꯏꯔꯦ
ꯀꯔꯤ ꯀꯔꯤꯒꯤ ꯃꯔꯝꯗꯅꯣ ꯅꯪꯕꯨ ꯀꯥꯏꯅꯔꯤꯁꯤ ꯁꯤ ꯍꯥꯏꯕꯗꯤ
ꯑꯩꯅ ꯍꯦꯛ ꯍꯦꯛ ꯃꯔꯛ ꯃꯔꯛꯇ ꯀꯣꯏꯒꯟꯕꯀꯣ ꯑꯗꯨꯒꯤ ꯃꯣꯏꯅ ꯀꯣꯏꯒꯦ ꯆꯠꯀꯅꯨ ꯌꯨꯝꯗ ꯂꯩꯔꯣ ꯍꯥꯏꯕ ꯌꯨꯝꯗ ꯈꯛꯇꯗꯤ ꯂꯩꯕꯗꯤ ꯅꯨꯡꯉꯥꯏꯇꯦ ꯑꯗꯨꯅ ꯑꯗꯨꯒꯤ ꯑꯩꯅ ꯃꯥꯗꯤ ꯅꯨꯄꯤ ꯅꯨꯄꯤꯅꯗꯤ ꯌꯨꯝꯗ ꯑꯗꯨꯝ ꯌꯨꯝꯗ ꯌꯨꯝꯒꯤ ꯊꯕꯛ ꯁꯨꯔꯒ ꯂꯩꯕꯗꯨꯅ ꯐꯩꯑ ꯅꯨꯄꯥꯁꯤꯡ ꯝꯃꯦ ꯂꯇ꯭ꯔꯤ ꯐꯥꯎꯗ ꯃꯣꯏ ꯑꯗꯨꯝ ꯇꯧꯔꯗꯤ ꯑꯥ ꯂꯥꯛꯔꯗꯤ ꯑꯩꯈꯣꯏꯗꯤ ꯀꯩꯅꯣ ꯃꯤꯒꯤ ꯃꯤꯅꯥꯏꯒꯨꯝꯕ ꯂꯩꯒꯅꯦꯕ ꯑꯗꯨꯒꯤ ꯑꯩꯅ ꯇꯟꯕꯒꯤꯀꯣ
ꯑꯣ ꯅꯪ ꯃꯥ ꯇꯜꯂꯗꯤ ꯑꯩ ꯀꯔꯤ ꯍꯥꯏꯅ ꯎꯝ ꯃꯞꯅꯤ
ꯎꯝ ꯑꯩꯈꯣꯏ ꯑꯩꯈꯣꯏ ꯑꯩꯈꯣꯏꯅ ꯑꯗꯨꯝ ꯍꯥꯏꯅ ꯂꯩꯔꯗꯤ ꯀꯩꯗꯥ ꯑꯩꯒꯦ ꯌꯨꯝ ꯄꯥꯜꯂꯗꯤ ꯑꯁ ꯌꯥꯝ ꯋꯥꯒꯅꯦꯕ ꯈꯔ ꯃꯤ ꯅꯨꯡꯁꯤ ꯁꯤꯤꯕ ꯑꯦ ꯀꯣꯏꯕ ꯆꯠꯂꯣ ꯑꯗꯨꯝ ꯍꯥꯏꯥꯏꯅ ꯇꯧꯋꯣ ꯑꯗꯨꯅ ꯐꯩꯗꯨꯅ ꯑꯗꯨꯅ ꯇꯕꯤꯗꯅ ꯄꯪ ꯍ ꯍꯥꯏꯔꯒ ꯑꯩꯈꯣꯏ ꯑꯩꯉꯣꯟꯗ ꯑꯗꯨꯝ ꯇꯧꯕꯗꯨꯗꯤ ꯑꯩꯈꯣꯏꯁꯨ ꯄꯥꯝꯗꯦꯕ ꯑ
ꯂꯝ ꯍꯦꯟꯕꯗꯤ ꯂꯝ ꯍꯦꯟꯕꯁꯨ ꯈꯔ ꯈꯔꯗꯤ ꯂꯩꯅꯦ
ꯎꯝ ꯅꯣꯏꯣꯏꯗꯗꯇ ꯍꯗ꯭ꯔꯥ
ꯍꯣꯏꯗꯤ ꯅꯨꯄꯥ ꯂꯩꯖꯗꯕꯅꯤꯅ ꯈꯪꯗ꯭ꯔꯦ
ꯑꯣ ꯂꯩꯔꯒꯅꯨꯀꯣ ꯂꯩꯒꯅꯨ ꯂꯩꯕꯗꯣ ꯌꯥꯝ ꯅꯨꯡꯉꯥꯏꯗꯕꯅꯦ ꯑꯩꯁꯨ ꯉꯁꯤ ꯉꯁꯤꯅ ꯂꯥꯁ ꯑꯣꯏꯔꯦ ꯂꯩꯔꯔꯣꯏ ꯄꯨꯟꯁꯤꯗ ꯏꯊꯟꯇ ꯑꯣꯏꯔꯁꯨ ꯑꯗꯨꯝ ꯂꯩꯖꯔꯒꯦ
ꯅꯪꯒꯤ ꯏꯁꯇꯣꯔꯤꯁꯦ ꯇꯥꯔꯒ ꯑꯩ ꯁꯣꯛꯈ꯭ꯔꯦ
ꯍꯣꯏ ꯂꯩꯒꯅꯨ ꯂꯩꯕꯗꯨꯣ ꯐꯠꯇꯕꯅꯤ ꯃꯤ ꯈꯔꯗꯤ ꯍꯥ ꯌꯥꯝ ꯐꯕ ꯃꯤꯁꯨ ꯂꯩꯕꯅꯦ ꯑꯗꯨꯒ ꯎ ꯃꯤ ꯃꯤ ꯄꯨꯛꯅꯤꯡ ꯌꯥꯝ ꯅꯨꯡꯁꯤꯕ ꯌꯥꯝ ꯂꯩꯕꯅꯤꯀꯣ ꯃꯤꯕꯨ ꯑ ꯑꯗꯨꯝꯍꯥꯏꯅ ꯈꯣꯜꯂꯣ ꯇꯧꯋꯣ ꯑꯗꯨꯝꯍꯥꯏꯅ ꯇꯧꯋꯣ ꯁꯤ ꯐꯠꯇꯦ ꯁꯤ ꯅꯨꯡꯉꯥꯏ ꯐꯔꯛꯀꯅꯤ ꯑꯗꯨ ꯑꯗꯣ ꯇꯨꯡꯈꯥꯏꯅ ꯋꯥꯔꯤ ꯁꯥꯕꯗꯨꯅ ꯐꯩꯌꯦꯕ ꯑꯗꯨ ꯇꯧꯒꯨꯅꯨ ꯑꯗꯨ ꯇꯧꯒꯅꯨ ꯍꯥꯏꯕꯗꯤ ꯅꯨꯡꯉꯥꯏꯇꯦꯕ
ꯎꯝ
ꯍꯧꯖꯤꯛꯇꯤ ꯀꯨꯔꯤꯁꯨ ꯇꯧꯗꯦ ꯊꯕꯛ ꯏꯪꯈꯥꯡ ꯇꯧꯗꯦ
ꯀꯣ ꯐꯦꯟ ꯃꯈꯥꯗ ꯐꯦꯟ ꯃꯈꯒ ꯂꯩꯑꯦ ꯑꯗꯨꯗꯒꯤ
ꯎꯝ ꯭ꯔꯦ ꯏꯔꯨꯝ ꯉ ꯎꯔꯒꯗꯦ
ꯑꯣ ꯅꯣꯏ ꯀꯩꯅꯣ ꯁꯤꯡꯖꯨ ꯆꯥꯈ꯭ꯔꯣ
ꯁꯤꯁꯤꯡꯕꯤ ꯁꯥꯗꯦꯗ ꯑꯗꯨ ꯆꯪꯕ
ꯑꯣ ꯆꯤꯡ ꯁꯤꯡꯖꯨ ꯁꯨꯔ ꯆꯥꯎꯥꯕꯅꯦ ꯁꯤꯖ ꯁꯨꯔ ꯇ ꯆꯥ ꯑꯗꯨꯗꯤ ꯍꯥꯏ ꯍꯅꯤ ꯎꯝ ꯁꯤꯡꯖꯨ ꯃꯣꯔꯣꯛꯁꯨ ꯆꯥꯅꯤꯡꯉꯦ ꯑꯗꯨꯕꯨ ꯍꯦꯛ ꯊꯤ ꯁꯤꯠꯀꯟꯕꯗꯣꯔꯗꯤ ꯃꯣꯔꯣꯛ ꯆꯥ ꯁꯔꯦꯗ ꯁꯔꯦ ꯆꯔꯦ ꯏ ꯌꯥꯗꯦ ꯎ ꯎ ꯃꯣꯔꯣꯛꯇꯨꯗꯤ ꯐꯩ ꯑꯗꯨꯕꯨ ꯃꯣꯔꯣꯛ ꯑꯁꯥꯡꯕꯗꯣ ꯑꯗꯨ ꯑꯩꯈꯣꯏ ꯄꯨꯣꯛꯇꯀꯤꯗꯃꯛꯇꯗꯤ ꯐꯠꯇꯕꯅꯤꯀꯣ
ꯁꯦꯔꯅꯠꯇ ꯑꯣꯏꯅꯤ ꯅꯨꯄꯥꯁꯨ ꯀꯣꯏꯅ ꯂꯩꯣꯏꯌꯦꯦ ꯑꯗꯨꯝꯁꯨ
ꯕꯤꯔꯥꯉꯇꯅꯦ ꯑꯩꯈꯣꯏ ꯑꯩꯈꯣꯏ ꯑꯩꯈꯣꯏ ꯅꯨꯄꯤ ꯑꯣꯏꯅꯁꯦꯅ ꯑꯗꯨꯝ ꯀꯣꯏꯅꯔꯁꯤꯔꯣ ꯅꯨꯄꯤ ꯃꯁꯦꯟ ꯍꯣꯏ ꯐ꯭ꯔꯦꯟ ꯇꯧꯁꯦ ꯅꯪꯒꯤ ꯈꯣꯟ ꯇꯥꯕꯗꯣ ꯌꯥꯝ ꯐꯩꯌꯦꯦ ꯃꯁ ꯁꯨ ꯌꯥꯝ ꯅꯨꯡꯉꯥꯏꯒꯗꯕ ꯐꯕ ꯌꯥꯝ ꯐꯕ ꯃꯥꯜꯂꯦ ꯋꯥꯡ ꯆꯥꯎꯕ ꯃꯥꯜꯂꯦꯕ ꯅꯪꯒꯤ ꯃꯈꯣꯟꯗꯣ ꯌꯥꯝ ꯐꯩꯕ ꯎ ꯄꯥꯈꯪꯁꯤꯡ ꯋꯥꯔꯤ ꯁꯥꯕꯤꯔꯗꯤꯀꯣ ꯂꯣꯏꯅ ꯁꯤ ꯊꯥꯒꯅꯤ ꯅꯪꯉꯃꯣ ꯈꯣꯟꯗꯅ
ꯅꯠꯇꯕꯈ ꯀ꯭ꯔ
ꯀꯨꯏꯃꯜꯂꯗꯤ ꯌꯨꯝ ꯄꯥꯟꯕ ꯍꯩꯇꯗꯅ ꯇꯣꯛꯀꯅꯤꯀꯣ ꯂꯩꯁꯥ ꯁꯥꯏ ꯀꯔꯤ ꯑꯣꯏꯒꯅꯤꯀꯣ ꯑꯩꯈꯣꯏꯁꯦ ꯆꯍꯤꯗꯤ ꯈꯔ ꯈꯔꯗꯤ ꯌꯥꯝ ꯈꯔ ꯌꯥꯝꯈꯜꯂꯦꯕ
ꯄꯔꯣꯁꯨ ꯀꯅꯥꯈꯣꯅꯤ
ꯏꯁ ꯏꯁꯥꯏ ꯂꯩꯕꯗꯣ ꯑꯩꯗꯤ ꯂꯩꯁꯥ ꯁꯔꯤꯅꯦ ꯍꯥꯏꯕꯗꯣ ꯑꯗꯣ ꯁꯛꯄ ꯏꯀꯥꯏꯗꯅ ꯑꯩꯗꯤ ꯂꯩꯁꯥ ꯍꯥꯏꯕꯗꯣ ꯑꯗꯨ ꯇꯥꯛꯑꯒꯅꯦꯕ
ꯍꯔ ꯐ ꯍꯥꯏ ꯣ ꯏꯁꯥꯥꯏ ꯀꯣꯁꯨ ꯌꯥꯏ ꯏꯟ ꯂꯩꯌꯦꯗ
ꯑ ꯑ ꯂꯩꯅꯦ
ꯍꯣꯏ ꯉꯁꯤ ꯉꯁꯤꯒꯤ ꯈꯨꯠꯁꯁꯤꯗꯤ
ꯏꯔ ꯏꯂꯖꯔ ꯇ ꯆꯣ
ꯎꯝ
ꯑꯁ ꯀꯗꯟꯗꯀꯣ
ꯎꯝ ꯍꯧꯖꯤꯛ ꯆꯥꯛ ꯂꯥꯝꯂꯒ ꯅꯣꯏꯅ ꯆ ꯀ꯭ꯔꯤ ꯀ꯭ꯔꯤꯅꯣ ꯆꯥꯅꯤꯡꯉꯥꯏ ꯁꯦꯝꯕꯗꯣ ꯆꯥꯕ ꯂꯥꯛꯀꯦ ꯑꯦꯦ ꯑꯩꯁꯨ ꯌꯥꯎꯒꯦ ꯌꯥꯒꯦꯔꯥ
ꯀ ꯂꯩꯌꯦ
ꯑ ꯍꯦꯟ ꯉꯥꯏꯍꯥꯛꯇꯪ ꯂꯩꯔꯗꯤ ꯂꯥꯛꯀꯦꯀꯣ
ꯍꯣꯏ ꯅꯪ ꯀꯣ ꯏꯗ
ꯑꯁ ꯑꯩꯗꯤ ꯌꯥꯝ ꯆꯥꯒꯟꯕꯅꯦ ꯎꯝ ꯅꯣꯏꯒꯤ ꯀꯩꯅꯣꯗ ꯁꯤꯡꯖꯨꯗꯁꯨ ꯌꯥꯝ ꯁꯨꯔꯨ ꯅꯠꯇ꯭ꯔꯗꯤ ꯑꯩ ꯂꯥꯛꯔꯗꯤ ꯂꯣꯏꯊꯣꯛꯀꯅꯤ ꯏꯊꯟꯗꯅ ꯃꯔꯣꯔꯣꯛꯇꯤ ꯌꯥꯝ ꯁꯥꯒꯅꯨꯍꯦ ꯑꯁ ꯅꯍꯥꯟꯗꯣ ꯁꯛꯀꯪꯒꯤ ꯑꯃꯦꯠꯄ ꯅꯣꯏꯒꯤ ꯆꯥꯏ ꯏꯗ ꯄ꯭ꯂꯥꯁꯇꯤꯛ ꯃꯆꯥꯗ ꯄꯦꯛꯀꯤꯡ ꯇꯧꯕꯗꯣ ꯑꯗꯨ ꯆꯥꯕꯗꯨꯗꯤ ꯑꯦ ꯂꯣꯏꯔꯦ ꯋꯤꯂꯤꯌꯝ ꯐꯥꯎꯁ ꯇꯔꯒ ꯃꯥ ꯄꯨꯅ ꯑꯩꯉꯣꯟꯗꯒꯤ ꯍꯦꯟꯅ ꯃꯣꯔꯣꯛ ꯆꯥꯕꯁꯤꯡꯗꯤ ꯑꯩ ꯄꯨꯛ ꯅꯥ ꯍꯥꯏꯅ ꯑꯩꯁꯨ ꯇꯦꯁ ꯇꯧꯒꯦꯔ ꯇꯦꯁ ꯇꯧꯒꯅꯨ ꯅꯪ ꯄꯨꯛ ꯒꯅꯦ ꯃꯣꯏꯣꯏꯗꯤ ꯆꯔꯒ ꯂꯣ ꯏꯅꯥ ꯀꯩꯅꯣ ꯇꯧꯕ ꯃꯥꯂꯦ ꯄꯨꯛ ꯁꯥꯕꯗ ꯍꯨꯃꯥꯡ ꯊꯣꯛꯑꯦ ꯁꯥꯃꯟꯕꯒꯤ ꯑꯣꯏꯔꯝꯅꯤ ꯅꯪꯁꯨ ꯇꯧꯕ꯭ꯔꯥ
ꯍꯣꯏꯗ ꯀꯦꯖꯤ ꯀꯦꯖꯤ ꯑꯅꯤ ꯂꯧꯔꯦꯍꯦꯛꯌꯦꯦ ꯑꯗꯨꯗ ꯃꯣꯔꯣꯛꯇꯣ ꯂꯧꯕꯤꯕ ꯃꯣꯔꯣꯛꯇꯣ ꯊꯥꯗꯩꯌꯦ ꯑꯗꯨꯒꯤ ꯏꯂ ꯄꯖꯝꯒꯤ ꯇꯧꯕꯤꯕꯗꯣ ꯁꯥꯗꯕꯒꯤ ꯃꯥꯒꯤ ꯃꯃꯥꯅ ꯃꯈ ꯁ ꯁꯨꯔꯝꯕ ꯔꯥ ꯅ ꯍꯥꯏ ꯑꯗꯨ ꯀꯥ ꯄꯥꯔꯦ ꯑꯗꯣ ꯄꯟꯖꯦꯅꯔ ꯄꯤꯕꯅꯤꯅ ꯆꯤꯟꯗꯨꯅ ꯌꯥꯝ ꯍꯥꯎ ꯃꯥꯥꯂꯦ
ꯎꯝ ꯑꯗꯣ ꯃꯥ ꯃꯥ ꯑꯃꯅ ꯐꯛꯇꯅ ꯂꯧꯔꯒ ꯆꯥꯄ ꯃꯤꯌꯥꯝꯗꯨꯗꯤ ꯄꯨꯛ ꯅꯥꯏ ꯍꯥꯏꯔꯃ ꯀꯝꯄ꯭ꯂꯦꯟ ꯂꯥꯛꯂꯝꯅꯤꯀꯣ
ꯑꯣꯁꯨ ꯃꯅꯤ ꯇ ꯀꯣ
ꯎꯝ
ꯑꯃꯨꯛ ꯍꯜꯈꯤ ꯀꯦ ꯂ ꯎ ꯋꯥꯟ ꯀꯦꯖꯤꯒꯨꯝꯕ ꯍꯥ ꯀꯦꯖꯤꯒꯨꯝꯕ ꯂꯧꯕ ꯆꯦꯦꯜꯂꯦ ꯑꯗꯨꯒ ꯎꯝ ꯃꯣꯔꯣ ꯊꯝꯗꯕꯤꯗ
ꯎꯝ
ꯑꯗꯨ ꯑꯃꯨꯛꯀ ꯁꯦꯝꯃꯦꯍꯦ ꯑꯗꯨꯒ ꯑꯩꯈꯣꯏꯒꯤ ꯄꯤꯕꯗꯣ ꯊꯙꯀꯥ ꯂꯥꯡꯈꯥꯏ ꯃꯣꯏ ꯍꯥꯟꯅ ꯀꯦꯖꯤ ꯑꯅꯤ ꯁꯦꯝꯈ꯭ꯔꯕꯗꯣ ꯑꯗꯨꯒꯤ ꯇꯪꯈꯥꯏꯗꯨꯅ ꯃꯤꯁ ꯇꯧ
ꯑꯣ ꯀꯅꯦ
ꯑ ꯑꯅꯤ ꯔ ꯁꯟꯒꯥ ꯐꯕꯅꯦꯃꯥ ꯎꯍꯣꯏꯗ
ꯎꯝ ꯃꯣꯏ ꯁꯨꯛ ꯃꯣꯔꯣꯛ ꯌꯥꯝ ꯆꯥꯕ ꯑꯣꯏꯔꯝꯅꯤꯗ
ꯍꯣꯏ ꯃꯁꯁꯨ ꯆꯪꯂꯤꯉꯩꯗꯣ ꯌꯥꯝ ꯋꯥꯅ ꯃꯌꯨꯝ ꯃꯌꯨꯝꯉ ꯍꯥꯏ ꯦ
ꯏꯑꯦ ꯑꯗꯨꯒꯨꯝꯕꯗꯨꯗꯤ
ꯁ ꯇ ꯐ ꯀ ꯍꯗꯔꯦ ꯃꯥꯒ
ꯑꯗꯣ ꯁꯦꯝꯂꯛꯄ ꯅꯨꯄꯤꯗꯨꯁꯨ ꯆꯥꯕ꯭ꯔꯥ ꯑꯗꯨ ꯅꯨꯃꯤꯠꯇꯣ ꯃꯥꯁꯨ ꯆꯥꯕ꯭ꯔꯕ ꯌꯣꯟꯗꯛꯄ ꯅꯨꯄꯤꯗꯣ ꯌꯣꯟꯔꯛꯄ ꯅꯨꯄꯤꯗꯣ ꯑꯃꯦꯠꯄ ꯌꯣꯟꯕ ꯃꯤꯗꯣ ꯃꯥ ꯁꯨꯁꯔꯒ ꯁꯍ ꯍꯥꯏ
ꯑꯗꯨ ꯃꯤꯅ ꯑꯣꯐꯔ ꯇꯧꯅꯕ ꯑꯩꯈꯣꯏꯅꯤ ꯎꯝ ꯀ ꯭ꯔꯦꯗ ꯆꯅꯦ
ꯑꯣ
ꯑꯈꯁꯨ ꯀꯔ ꯊꯥ ꯁꯌꯥ ꯑꯦꯃꯗꯣ
ꯑꯩꯗꯤ ꯑꯗꯨ ꯈꯨꯠꯁꯗ ꯑꯦ ꯃꯣꯏ ꯆꯥꯔꯒ ꯁꯥꯔꯒ ꯍꯨꯃꯥꯡ ꯊꯣꯛꯂꯒ ꯇꯧꯕꯗꯨꯗ ꯌꯦ ꯑꯗꯨꯝ ꯀꯤꯈ꯭ꯔꯦ ꯑꯩ ꯌꯦꯡꯕ ꯐꯥꯎ ꯄꯦꯜꯂꯦ ꯑꯗꯨꯗꯤ ꯑꯗꯨꯒꯨꯝꯕ ꯃꯦꯠꯄꯗꯨꯗꯤꯣꯟꯕꯁꯦ ꯈꯔ ꯅꯨꯡꯉꯥꯏꯇꯦꯗ ꯑꯩꯅ ꯍꯥꯏꯕ ꯃꯣꯏꯗꯤ ꯃꯣꯔꯣꯛ ꯌꯥꯝ ꯆꯥꯕꯒꯤ ꯑꯣꯏꯔꯝꯒꯅꯤꯅ ꯈꯜꯂꯦ
ꯑꯩꯣꯏ ꯀꯨꯅ ꯑꯗꯨꯒꯤ ꯑꯇ ꯁꯣꯅꯨꯣ ꯍꯥꯏ ꯍꯥꯏꯅꯦ ꯃꯥ
ꯑ